ꯍꯜꯂꫭ ꯇꯥꯕ꯭ꯔꯣ
ꯇꯥꯏꯌꯦ ꯇꯥꯏ ꯇꯥꯏ
ꯑꯣ ꯑꯃꯕꯨꯗꯤ ꯑꯃꯐꯥꯎ ꯇꯧ ꯇꯧꯕ ꯃꯇꯝꯗ ꯇꯥꯗꯕ ꯑꯗꯨꯃꯨꯠ ꯎꯝ ꯃꯥꯟꯅꯗꯒꯗ꯭ꯔ ꯍꯥꯏꯅ ꯋꯥꯈꯜꯁꯦ ꯑꯥ ꯌꯧꯔꯦ
ꯃꯥꯏ ꯐꯣꯟꯗꯣ ꯌꯥꯗꯕꯒꯤꯅꯦ
ꯑꯗꯨ ꯑꯣꯏꯕꯤꯒꯦꯔ ꯈꯪꯗꯦ ꯑꯩꯒꯤꯁꯦ ꯍꯥꯏꯅꯤꯡꯗ꯭ꯔꯦꯒ ꯑꯗꯨ ꯅꯪ ꯄꯨꯡ ꯀꯌꯥ ꯐꯥꯎ ꯑ ꯍꯦꯟꯕ꯭ꯔꯣ
ꯅꯨꯉꯥꯏꯍꯦ ꯑꯗꯨꯝ ꯀꯩꯁꯨ ꯊꯕꯛ ꯌꯥꯝ ꯂꯩꯕ ꯅꯠꯇꯦ
ꯑꯣ ꯍꯣꯏꯅꯦ ꯍꯣꯏꯅꯦ ꯑꯗꯣ ꯅꯪ
ꯐ꯭ꯔꯤꯅꯤꯅ
ꯎꯝ ꯎꯝꯝ ꯎꯝ ꯅ ꯀꯩ ꯑꯦꯟꯁꯥꯡ ꯆꯥꯔꯒꯦ ꯉꯁꯤꯕꯣ
ꯑꯩ ꯀꯔꯤꯕ ꯍꯪꯒꯥꯝ ꯀꯪꯕꯗꯣ ꯑꯗꯨ ꯑꯣꯏ ꯆꯥꯔꯦ ꯑꯔ ꯀꯪꯕꯤ
ꯑꯣ ꯍꯣꯏ ꯍ ꯍ ꯐꯥꯏ ꯐꯥꯏ ꯃꯇꯝ ꯅꯣꯏꯁꯦ ꯍꯪꯒꯥꯝ ꯑꯀꯪꯕꯤ ꯌꯥꯝ ꯆꯥꯒꯂꯗ
ꯆꯒꯂꯦ ꯆꯒꯂꯦ
ꯌꯥ ꯨꯝꯕꯗꯤ ꯐꯖꯅ ꯎ ꯁꯦꯡ ꯁꯦꯡꯉꯤ ꯀꯣ
ꯑ ꯁꯌꯦꯦ ꯁꯌꯦꯦ ꯅꯨꯡꯊꯤꯟꯗ ꯆꯥꯝꯃ ꯌꯦꯡꯉꯕꯅꯦ
ꯑꯣ ꯅ ꯅꯠꯇ꯭ꯔꯗꯤ ꯍꯣꯔꯦꯟ ꯑꯃꯨꯛ ꯅꯣꯛ ꯀ ꯃꯇꯝꯗ ꯅꯪ ꯌꯥꯁꯤꯦ ꯈꯔ ꯆꯥꯎꯕꯅꯤꯅꯀꯣ ꯑꯩꯅ ꯈꯜꯂꯨꯕꯗ ꯑꯃꯨꯛ ꯑ ꯑꯃꯨ ꯑꯗꯨ ꯂꯩꯔꯝꯃꯗꯤ ꯃꯤꯅ ꯌꯦꯡꯕ ꯃꯇꯝꯗ ꯑꯁ ꯃꯥ ꯌꯥꯁꯨ ꯆꯥꯎꯋꯦ ꯑꯗ ꯑꯃꯨ ꯆꯅ ꯄꯏꯅ ꯏꯅꯦ ꯃꯥꯏ ꯍꯥꯏ ꯁꯤꯗꯅ
ꯑ ꯍꯥꯥ ꯁꯤꯦꯡꯕꯝꯁ ꯌꯦꯡꯗꯦ ꯍꯦ ꯅ ꯑꯗꯨꯃ ꯍ ꯑꯩ ꯌꯦꯡꯗꯦ
ꯑꯣꯁꯕ꯭ꯔꯣ
ꯌꯦꯡꯗꯦ ꯑꯗꯨꯕꯨ ꯂꯩꯔꯝꯃꯣꯏ ꯗ ꯑꯃꯨꯛ ꯁ꯭ꯔꯦ
ꯂꯩꯔꯝ ꯝ ꯑꯗꯣ ꯑ ꯅꯨꯃꯤꯠ ꯀꯌꯥ ꯊꯥꯅꯦ
ꯑ ꯑ ꯅꯥꯛꯄ ꯍꯥ ꯇꯥ ꯑ ꯊꯀ ꯑꯂꯨ ꯄꯦꯛꯄꯣꯛ ꯅꯨꯃꯤꯠ ꯐꯥꯎ ꯊꯥꯅꯤ ꯑꯗꯨꯒ ꯄ ꯏꯁꯩ ꯏꯁꯩꯁꯥꯁꯦ ꯃꯤꯠ ꯑꯣꯏꯅ ꯇꯤ ꯊꯥꯅꯅꯤ ꯑꯗꯨꯒ ꯁꯒꯣꯜꯁꯦꯁꯨ ꯑꯃꯨꯛ ꯀꯥꯕ ꯍꯧꯔꯅꯤ ꯏꯔꯥꯏꯁꯤꯗ ꯑꯩꯈꯣꯏꯁꯦ ꯃꯣꯏꯅ ꯏꯕꯤꯕꯗꯣ ꯑꯃꯨꯛ ꯊꯥꯗꯣꯛꯑꯅꯤ ꯑ ꯑꯗꯨ ꯑꯗꯨ ꯃꯥꯏꯟ ꯇꯧꯗꯕꯅꯤ
ꯑ ꯄꯨꯟꯁꯤ ꯑꯗꯨꯗꯤ ꯀ ꯂꯣꯏꯔꯒꯦ
ꯍꯣꯏꯔꯦ ꯊꯥꯕ ꯂꯣꯏꯔ ꯑꯗꯨꯗꯒꯤ ꯑꯗꯣ ꯀ꯭ꯂꯥꯁ ꯑꯃꯨꯛ ꯍꯧꯔꯗꯕꯅꯤ
ꯑꯣ ꯑꯗꯨꯣ ꯅ ꯄꯨꯟꯁꯤꯁꯦ ꯑꯗꯨ ꯁ꯭ꯋꯥꯏꯗꯒꯤ ꯂꯣꯏꯔꯒꯦ ꯍꯥꯏꯔꯛꯑꯣ
ꯂꯣꯏ ꯂꯣꯏꯗꯧ ꯃꯥꯜꯂꯦ ꯑꯣꯏꯗ꯭ꯔꯦ ꯑꯣꯏꯗ꯭ꯔꯦ ꯄꯨꯟꯁꯤꯁꯦ
ꯑꯁ ꯂꯔꯦ
ꯌꯥꯗꯔꯦ ꯌꯥꯗꯔꯦ ꯫
ꯉꯔꯥꯡꯗꯨꯕꯨ ꯍꯥꯏꯈꯤꯕ ꯋꯥꯗꯣ ꯑꯗꯣ ꯌꯥꯔꯒꯗꯤ ꯃꯈꯥ ꯑꯣꯏꯅ ꯆꯠꯊꯛꯁꯤꯔꯥ ꯅꯠꯇ꯭ꯔꯒ ꯀꯃꯥꯏꯅ ꯇꯧꯁꯦ ꯍꯥꯏꯕꯣ
ꯃꯊꯥ ꯆꯠꯄ ꯍꯥꯏꯁꯦ ꯌꯥꯝ ꯆꯠꯅꯤꯡꯉꯥꯏ ꯂꯩꯇ꯭ꯔꯦꯗ ꯑꯗꯨꯝ ꯅꯨꯡꯉꯥꯏꯇꯅ ꯇꯣꯛꯑꯦ ꯂꯣꯏꯔꯦ ꯁꯤꯅꯦ
ꯑꯣ ꯑꯗꯨꯗꯤ ꯀꯂꯣꯔ ꯅ ꯅꯣꯏ ꯏꯅꯤꯗꯣ ꯆꯍꯤꯍꯤ ꯈꯔꯗꯤ ꯀꯨꯏꯕ ꯃꯥꯜꯂꯦ
ꯈꯥꯏ ꯃꯉꯥ ꯁꯨꯔꯝꯗꯥꯏꯁꯤꯗ ꯍꯥ ꯇꯈ꯭ꯔꯦ ꯃꯉꯥ ꯁꯗꯤꯤ ꯁꯗꯔꯦ ꯆꯍꯤ ꯇꯪꯈꯥꯏꯃꯨꯛ ꯋꯥꯍꯜꯂꯦ ꯑꯗꯨꯗ ꯑꯗꯨꯝ ꯇꯠꯈ꯭ꯔꯦ
ꯑꯣ ꯍꯧꯖꯤꯛ ꯃꯥꯕꯨꯗꯤ ꯅꯨꯄꯤ ꯊꯤꯈ꯭ꯔꯕꯣ
ꯊꯤꯕ ꯊꯤꯗꯕꯗꯨꯗꯤ ꯈꯪꯗꯦ ꯑꯗꯨꯕꯨ ꯑꯩ ꯍꯦꯛ ꯇꯣꯛꯄꯗ ꯍꯦꯛ ꯇꯣꯛꯄ ꯀꯥꯟꯗ ꯃꯥꯁꯦ ꯑꯃ ꯑꯗꯨꯝ ꯈꯪꯅꯩꯌꯦꯕ ꯃꯥꯁꯦ ꯑꯗꯣ ꯃꯥꯁꯦ ꯍꯥꯟꯅ ꯌꯦꯡꯕ ꯃꯥꯜꯂꯦꯕ ꯏꯕꯥꯅꯤꯁꯦ ꯑꯃꯨꯛ ꯈꯠꯅ ꯑꯃꯨꯛ ꯐꯕ ꯑꯗꯨꯃꯥꯏꯅ ꯇꯧꯋꯦꯕꯀꯣ ꯈꯔ ꯈꯔ ꯃꯔꯛꯇ ꯈꯔ ꯇ ꯇꯣꯛꯄꯁꯨ ꯌꯥꯎꯋꯦꯕ ꯊꯥ ꯑꯃꯒꯨꯝꯕ ꯇꯣꯛꯄꯁꯨ ꯌꯥꯎꯋꯦꯕ ꯀꯣ ꯃꯔ ꯈꯛꯅꯦ ꯑꯗꯨꯕꯨꯗꯤ ꯑꯗꯨ ꯑꯣꯏꯔꯁꯨ ꯑꯗꯨꯗꯒꯤ ꯃꯥꯁꯦ ꯑꯗꯨꯝ ꯌꯦꯡ ꯑꯩꯗꯤ ꯍꯥꯟꯅ ꯌꯦꯡꯕꯤꯕ ꯃꯥꯜꯂꯦ ꯁꯤꯁꯦ ꯍꯦꯛ ꯌꯥꯗꯕ ꯀꯥꯟꯗ ꯁꯤ ꯇꯧꯅꯤꯡꯉꯥꯏ ꯍꯥꯏꯅ
ꯑꯣ ꯑꯗꯨꯗꯤ ꯑꯅꯤ ꯂꯣꯟꯒꯦ ꯇꯧꯕꯅꯤ꯫
ꯂꯣꯟ ꯂꯣꯟꯕꯗꯨ ꯂꯣꯟꯅꯤꯡꯗ꯭ꯔꯕ ꯃꯥꯗꯣ ꯂꯣꯟꯒꯤ ꯂꯣꯟꯕꯗꯨ ꯂꯣꯟꯅꯤꯡ ꯔꯕꯅꯤꯅ ꯑꯩꯁꯤ ꯃꯔꯝ ꯂꯩꯗꯕꯤꯗ ꯆꯠꯂꯣ ꯍꯥꯏꯅ ꯏꯟꯊꯣꯛꯑꯦ ꯑꯗꯨꯒ ꯃꯥꯅ ꯌꯦꯡꯕꯗ ꯑꯗꯨꯝ ꯈꯪꯉꯦ ꯃꯥꯅ ꯑꯃꯗꯣ ꯇꯣꯛ ꯂꯧꯁꯤꯟꯈ꯭ꯔꯦꯅ ꯈꯪꯅꯈ꯭ꯔꯦꯅ ꯑꯗꯨꯗ ꯑꯩꯁꯦ ꯂꯣꯏꯅ ꯊꯤꯡꯖꯤꯜꯂꯦ ꯏꯃꯥꯟꯅꯕꯤ ꯈꯣꯏꯁꯨ ꯂꯣꯏ ꯊꯤꯡꯅꯕ ꯃꯉꯣꯟꯗ ꯎꯝ ꯀꯔꯤ ꯏꯔꯒ ꯊꯥꯕꯁꯨ ꯌꯥꯔꯣꯏꯗꯕ ꯕꯥꯅꯤꯒꯨꯝꯅ ꯉꯥꯡꯅꯕꯁꯨ ꯌꯥꯗꯅꯤꯡꯉꯥꯏ ꯂꯣꯏꯅ ꯊꯤꯡꯖꯤꯟꯈ꯭ꯔꯦ ꯑꯥ ꯑꯗꯨꯗꯗꯤ ꯅꯨꯄꯤ ꯑꯃꯁꯦ ꯑꯩꯈꯣꯏꯁꯦ ꯌꯥꯝ ꯅꯛꯅꯅ ꯇꯤꯟꯅꯗꯕꯒꯤ ꯃꯥꯁꯦ ꯀꯥꯎꯕ ꯃꯥꯜꯂꯤ ꯊꯝꯕꯁꯦ꯫ ꯑꯗꯨꯗ ꯃꯥꯅ ꯑꯃꯗ ꯅꯨꯄꯤꯒꯤ ꯐꯣꯇꯣ ꯊꯥꯒꯠꯄ ꯃꯥꯜꯂꯦꯕ꯫ ꯑꯗꯩꯗꯤ ꯏꯃꯥꯟꯅꯕꯤ ꯑꯃꯅ ꯎꯍꯧꯈ꯭ꯔꯕ
ꯎ ꯍꯝ ꯍꯝ
ꯎꯔꯒ ꯏꯃꯥꯟꯅꯕꯤꯁꯦ ꯑꯩꯉꯣꯟꯗ ꯑꯃꯨꯛ ꯊꯥꯔꯛꯑꯦ ꯑꯗꯨꯒꯤ ꯊꯥꯒꯠꯄꯗꯣ ꯑꯗꯨꯒ ꯃꯥꯁꯤ ꯏꯃꯥꯟꯅꯕꯤꯁꯦ ꯑꯃꯨꯛ ꯊꯤꯡꯖꯤꯟꯈ꯭ꯔꯦ ꯍꯦꯛ ꯎꯕꯤꯔꯨꯔꯕꯒꯤ꯫ ꯑꯗꯨꯗꯗꯤ ꯑꯣ ꯑꯗꯨꯝ ꯈꯪꯒꯔꯦ ꯑꯩꯈꯣꯏꯁꯨ ꯑꯣ ꯃꯥꯁꯦ ꯑꯗꯨꯝ ꯈꯪꯕꯒꯤꯅꯤꯅ꯫ ꯁꯨꯃꯥꯏ ꯇꯧꯔꯤꯁꯦ ꯍꯥꯏꯅ꯫
ꯑꯣ ꯍꯣꯏ ꯑꯗꯨꯗꯒꯤꯅꯤ ꯂꯣꯏꯔꯦ ꯄꯨꯟꯁꯤꯁꯦ꯫
ꯂꯣꯏꯔꯦ-ꯂꯣꯏꯔꯦ꯫
ꯑꯣ ꯑꯗꯨꯗꯒꯤ ꯅꯪꯅ ꯀꯞꯈꯤꯕꯗꯣ ꯑꯩꯈꯣꯏ ꯇꯥꯍꯧꯔꯦ꯫ ꯑꯁ ꯅꯪ ꯑꯗꯨꯝ ꯀꯞꯈ꯭ꯔꯦ꯫
ꯀꯞꯈ꯭ꯔꯦ-ꯀꯞꯈ꯭ꯔꯦ꯫
ꯑꯩꯈꯣꯏ ꯇꯥꯍꯧꯔꯦꯕ꯫ ꯍꯧꯖꯤꯛꯐꯥꯎ ꯀꯞꯄꯤꯔꯣ ꯅꯠꯇ꯭ꯔꯒ ꯑꯦꯡ꯫ ꯑꯣ ꯍꯦ-ꯍꯦ ꯑꯣꯏꯈ꯭ꯔꯦ ꯍꯟꯗꯛꯇꯤ꯫
ꯑꯦ ꯀꯨꯏꯔꯦ ꯍꯦ-ꯍꯦ ꯀꯨꯏꯔꯦ꯫
ꯑꯣꯏꯈꯔ꯭ꯦ ꯑꯩꯗꯤ꯫ ꯍꯧꯖꯤꯛꯐꯥꯎ ꯀꯞꯂꯝ꯭ꯔꯗꯤ ꯁꯣꯏꯔꯦꯕ ꯅꯪ꯫
ꯀꯞꯇ꯭ꯔꯦ-ꯀꯞꯇ꯭ꯔꯦ ꯀꯨꯏꯔꯦ ꯆꯍꯤ ꯑꯃ ꯍꯦꯟꯕ ꯐꯥꯎꯗꯤ ꯀꯞꯄꯦ꯫ ꯍꯥꯏꯗꯤ ꯑꯗꯨꯝ ꯈꯟꯂꯦ ꯀꯞꯄꯗꯤ ꯅꯠꯇꯕ ꯑꯗꯨꯝ ꯈꯟꯕꯗꯣ ꯑꯗꯨꯝ ꯍꯥꯏꯗꯤ꯫ ꯑ ꯌꯥꯝ ꯀꯨꯏꯅ ꯑꯗꯨꯝ ꯈꯪꯅꯔꯒ ꯑꯇꯣꯞꯄ ꯀꯦꯝ ꯑꯩꯅ ꯈꯟꯕꯤꯗꯕꯗꯣ꯫ ꯑꯇꯣꯞꯄ ꯍꯥꯏꯔꯛꯑꯁꯨ ꯌꯥꯔꯣꯏ-ꯌꯥꯔꯣꯏ ꯂꯩꯔꯦ-ꯂꯩꯔꯦ ꯀꯥꯏꯅ ꯍꯥ ꯃꯨꯛꯇꯅ꯫ ꯈꯣꯠꯇꯅꯒ ꯇꯧꯕꯗꯣ꯫ ꯑꯩꯅ ꯃꯥꯁꯦ ꯑꯗꯨꯝ ꯎꯔꯅꯤ ꯍꯥꯏꯕ ꯋꯥꯈꯜꯗ ꯑꯁꯥꯗ ꯌꯥꯝ ꯆꯥꯎꯅ ꯊꯝꯈ꯭ꯔꯕꯅꯦ ꯍꯦꯛ꯫ ꯇꯠꯄ ꯀꯥꯟꯗ ꯑꯁꯥ ꯌꯥꯝ꯫
ꯑ ꯑꯩ-ꯑꯩ ꯑꯩꯁꯨ ꯈꯜꯂꯤꯃꯦꯕ꯫ ꯑꯩꯁꯨ ꯈꯜꯂꯤꯕꯅꯤꯅꯦ ꯑꯩꯅ ꯑꯩꯁꯨ ꯅꯪ ꯅꯪꯉꯣꯟꯗ ꯍꯥꯏꯁꯤꯔꯥ ꯑꯩꯅ ꯈꯟꯕꯅꯦꯕ꯫ ꯑꯗꯨꯗ ꯂꯩꯔꯦ ꯍꯥꯏꯔꯒ ꯃꯨꯛꯂꯒ ꯂꯩꯕꯗ ꯑꯩ ꯎꯍꯥꯎꯕ꯫ ꯑꯗꯨꯗ ꯍꯥꯏꯗꯕ ꯅꯪꯉꯣꯟꯗ ꯅꯪꯅ꯫ ꯃꯨꯛꯂꯒ ꯂꯩꯕꯗꯣ ꯑꯩ ꯎꯍꯥꯎꯕ꯫
ꯑꯥ ꯑꯥ ꯑꯥ꯫
ꯍꯥꯏꯗꯕ꯫
ꯑꯥ꯫
ꯌꯥꯏꯀꯣ ꯗꯣ꯫
ꯌꯥꯏ ꯌꯥꯏ ꯌꯥꯏ ꯌꯥꯏ ꯃꯗꯨ ꯑꯩ ꯌꯥꯏ ꯑꯩ ꯀꯩꯁꯨ ꯍꯥꯏꯔꯣꯏ ꯃꯤꯅ ꯃꯥꯁꯦ꯫ ꯑꯣ-ꯑꯣ ꯐꯠ ꯌꯥꯔꯣꯏꯌꯦ ꯍꯥꯏ ꯏꯃꯥ ꯈꯣꯏꯅꯁꯨ ꯌꯥꯗꯦꯕ꯫
ꯑꯣ ꯑꯩꯁꯨ ꯑꯩꯁꯨꯨ ꯌꯥꯗꯦ ꯑꯩꯁꯨꯨ ꯌꯥꯗꯦ꯫ ꯎꯝ ꯌꯥꯗꯦ꯫ ꯑꯩꯁꯨ ꯌꯥꯗꯦ ꯑꯗꯣ ꯑꯩꯈꯣꯏꯒꯤ ꯃꯔꯨꯞ ꯑꯃꯅꯁꯨ ꯌꯥꯗꯦ꯫ ꯗꯦꯕ꯫ ꯐꯕ ꯂꯣꯏꯔꯦ ꯑꯁꯤꯅꯤ ꯑꯩꯈꯣꯏꯅꯤꯁꯦ ꯍꯥꯏꯅꯕꯁꯦ꯫ ꯍꯦꯛ ꯆꯪꯈ꯭ꯔꯕ ꯑꯩꯗꯤ ꯀꯧꯔꯣꯏ ꯁꯤꯅꯤ꯫
ꯑꯣ꯫ ꯂꯦꯞꯄꯦꯕ ꯅꯣꯏꯁꯦ ꯑꯗꯣ ꯍꯧꯖꯤꯛꯇꯤ ꯇꯣꯛꯑꯦ꯫ ꯄꯨꯔꯥ ꯇꯣꯛꯑꯦ ꯊꯥꯡꯈꯩ ꯁꯦꯡ-ꯊꯥꯡꯈꯩ ꯁꯦꯡꯅ ꯇꯣꯛꯑꯦ꯫
ꯎꯝ ꯑꯩꯅ-ꯑꯩꯅ ꯅꯥꯟ ꯅꯍꯥꯟ꯫ ꯍꯥꯏꯗꯨꯅꯤ ꯑ ꯑꯩꯈꯣꯏ ꯃꯔꯨꯞꯄꯨꯁꯨ ꯀꯣ ꯍꯣꯏ꯫ ꯃꯁꯥꯕꯨꯗꯤ ꯅꯦꯝꯃꯦ꯫ ꯀꯣ ꯑꯩ ꯅꯦꯝꯃꯤ ꯆꯞ ꯃꯅꯩ ꯑꯗꯨꯕꯨ ꯄꯨꯛꯇꯤ ꯌꯥꯝ꯫ ꯐꯩ ꯑꯩꯅ ꯈꯜꯂꯨꯕꯗꯀꯣ ꯃꯥꯕꯨꯁꯨ ꯃꯕꯨꯛꯄꯨꯗꯤ ꯌꯥꯝ ꯐꯩ꯫ ꯃꯥꯁꯦ ꯍꯧꯖꯤꯛ ꯐꯥꯎꯕ-ꯍꯧꯖꯤꯛ ꯐꯥꯎꯕꯗꯤ ꯂꯩꯗꯤ ꯂꯩꯇ꯭ꯔꯤ꯫ ꯑꯩꯅ ꯈꯜꯂꯨꯕꯗ ꯑꯗꯨ ꯎꯝ ꯅꯪꯒ ꯃꯥꯒ꯫ ꯍꯥꯏꯕꯗꯤ ꯈꯪꯅꯕ ꯌꯥꯏ ꯍꯥꯏꯕꯅꯤꯅ꯫
ꯑꯐꯕ ꯋꯥꯔꯤꯅꯤ꯫
ꯌꯦꯛ ꯅꯣꯡ ꯀꯔꯤ-ꯀꯔꯤꯅꯣ ꯆꯠꯇꯦ ꯍꯥꯏꯕ꯫ ꯂꯔꯤꯔꯤ ꯀꯩꯅ ꯂꯩꯕꯗꯣ ꯃꯣꯏꯒꯤ ꯂꯣꯟꯗ ꯀꯔꯤꯅ ꯌꯦꯠꯀꯕ ꯀꯔꯤ ꯑꯣ ꯌꯦꯕ ꯀꯣ ꯑꯗꯣ ꯊꯅꯥꯗꯦ ꯍꯥꯏꯕ꯭ꯔꯥ ꯑꯣꯃꯤ ꯆꯃꯤ ꯑꯗ ꯌꯦꯡꯕ ꯌꯥꯏ ꯍꯥꯏꯕꯅꯤꯅ ꯑꯩꯅ ꯍꯥꯏꯅꯤꯡꯕꯗꯤ
ꯌꯥꯏ ꯌꯥꯏ ꯌꯥꯏ ꯌꯥꯏ ꯌꯥꯕꯪ ꯑ ꯀꯗꯤ
ꯍꯧꯖꯤꯛ ꯐꯥꯎꯗꯤ ꯁꯨꯝ ꯂꯩꯔꯤꯕ ꯀꯕꯤꯕ
ꯑꯥ
ꯄꯥꯈꯪ ꯃꯆꯥ ꯑꯣꯏꯔꯁꯨ
ꯑꯥ ꯑ ꯑ ꯑ
ꯍꯥꯏ ꯃꯥꯒꯤ ꯃꯕꯨꯛꯁꯤꯦ ꯌꯥꯝ ꯐꯥꯏ
ꯑꯥ
ꯑꯗꯨꯕꯨ ꯁꯨꯔꯨꯇꯨꯁꯨ ꯑꯩꯈꯣꯏ ꯑꯩꯈꯣꯏꯒ ꯍꯥꯏꯔꯗꯤ ꯃꯥꯁꯦ ꯃꯄꯥꯟꯗ ꯍꯥꯏꯕ ꯃꯄꯥꯥꯟ ꯍꯥꯏꯁꯤꯔꯥ ꯅꯠꯇ꯭ꯔꯒ ꯎꯝ ꯀꯔꯤ ꯆꯠꯊꯣꯛ ꯆꯠꯁꯤꯟ ꯍꯩꯕ ꯀꯣ ꯑꯊꯤꯕ ꯋꯥ ꯉꯥꯡꯕ ꯍꯥꯏ
ꯑꯥ ꯑꯥ ꯑꯥ ꯑꯥ ꯑꯣ ꯂꯩꯕꯛ ꯃꯆꯥ ꯌꯥꯝ ꯇꯥꯔꯤ ꯁꯤꯅꯕ ꯁꯤꯅ ꯍꯥꯏꯅꯤꯡꯕꯁꯤꯗꯤ ꯅꯪꯅ ꯍꯥꯏꯅꯤꯡꯉꯤꯁꯦ
ꯑꯗꯣ ꯀꯥꯎꯕꯀꯣ ꯑꯗꯨꯒꯤ ꯂꯣꯟꯗ ꯅꯃ ꯎꯝ ꯑꯗꯣ ꯃꯥꯁꯦ
ꯑꯥ
ꯍꯧꯖꯤꯛꯄꯨꯗꯤ ꯈꯪꯗ꯭ꯔꯦꯀꯣ ꯑꯗꯣ ꯑꯩꯈꯣꯏ ꯇꯝꯃꯤꯟꯅꯕ ꯃꯇꯝꯗꯗꯤ ꯑꯃꯗꯤ ꯃꯥꯅ ꯍꯥꯏꯗꯤ ꯍꯥꯏꯕꯅꯦ
ꯑꯥ
ꯑꯥ ꯑ ꯑꯥ ꯑꯩꯈꯣꯏꯒꯤ ꯑ ꯀꯔꯤ ꯑ ꯑꯩꯈꯣꯏ ꯅꯥꯒꯥꯗꯤ ꯅꯥꯒꯥꯅꯤꯀꯣ ꯑꯗꯣ ꯍꯥꯏꯕꯅꯦꯕ ꯑꯗꯣ ꯃꯥꯅ ꯌꯥꯕꯤꯔꯕ ꯑꯗ ꯑꯃꯗꯤꯂꯌꯦꯦ
ꯑ ꯃꯥꯅ ꯅꯨꯄꯤꯗ ꯍꯥꯏꯕ ꯑꯗꯨ ꯅꯨꯄꯤꯁꯤꯅ ꯌꯥꯕꯤꯗꯕ ꯑꯣꯟ ꯊꯣꯛꯛꯄꯅꯤꯗꯀꯣ
ꯑ ꯑꯗꯨ ꯃꯇꯝꯗꯨꯗꯤ ꯀꯔꯤ ꯍꯥꯏꯁꯤꯔꯥ ꯃꯥꯁꯦ ꯑꯩꯅ ꯍꯥꯏꯕꯗꯤꯀꯣ ꯑꯩꯈꯣꯏꯅ ꯑꯩꯅ ꯇꯤꯟꯅꯔꯛꯄꯁꯦ ꯆꯍꯤ ꯑꯍꯨꯝ ꯑꯍꯨꯝ ꯃꯔꯤꯒꯨꯝꯕꯗꯨꯗꯤ ꯇꯤꯟꯅꯔꯛꯑꯦꯕ
ꯑꯥ
ꯑꯩꯈꯣꯏꯁꯦ ꯑꯗꯨꯝ ꯇꯤꯟꯅꯕ ꯃꯇꯝꯗ ꯑꯩꯈꯣꯏ ꯑꯦꯛꯖꯥꯝꯄꯜ ꯍꯥꯏ ꯅꯞꯇꯦꯍꯦ ꯀꯔꯤꯅꯣ ꯍꯦ ꯒꯨꯝꯕ ꯊꯥꯛꯅꯤꯡꯉꯥꯏ ꯃꯇꯝꯗꯀꯣ ꯄ꯭ꯔꯥꯊꯅꯥꯒꯨꯝꯕ ꯇꯧꯃꯤꯟꯅꯁꯤ ꯉꯥꯏꯍꯥꯛꯇꯪ ꯑꯣꯏꯔꯁꯨ ꯍꯥꯏꯅꯀꯣ ꯑꯩꯈꯣꯏ ꯑꯅꯤ ꯈꯛꯇꯪ ꯑꯣꯏ ꯇꯧ ꯇꯧꯤꯕ ꯃꯥꯅꯀꯣ ꯑꯩꯅ ꯅꯤꯡꯁꯤꯡꯗꯕ ꯑ ꯁꯤꯡꯗꯣ ꯃꯥꯅ ꯅꯤꯡꯁꯤꯡꯉꯒ ꯍꯥꯏꯒꯕ ꯑꯗꯣ ꯃꯥꯁꯦ ꯑ ꯄꯨꯆꯦ ꯀꯣ ꯌꯥꯝ ꯁꯦꯡꯉꯦ ꯍꯥꯏꯇꯥꯔꯦ ꯌꯥꯝ ꯆꯤꯅꯕ ꯌꯥꯝ ꯅꯨꯡꯉꯥꯏꯕ ꯃꯤ ꯑꯃ ꯃꯥꯁꯦ ꯅꯕꯁꯤꯁꯨ ꯅꯣꯛꯍꯜꯂꯤ
ꯑꯝ
ꯄꯗꯤꯒꯣꯇ꯭ꯔꯥ ꯑ ꯎꯝ ꯃꯤꯅ ꯈꯥꯝ ꯊꯦꯛꯄ ꯍꯥꯏꯕ ꯇꯥꯔꯦ ꯌꯥꯝꯗ꯭ꯔ ꯈꯥꯝ ꯊꯦꯛꯄ ꯌꯥꯏ ꯀꯣ ꯈꯥꯝꯕ ꯌꯥꯗꯗ꯭ꯔꯥ ꯅꯣꯛꯄ ꯃꯇꯝꯗ ꯍ ꯍꯧꯅꯥ ꯅꯣꯛꯄꯥꯅꯦ ꯃꯥ ꯅꯨꯄꯥꯗꯣ ꯑꯗꯨꯕꯨ ꯃꯤꯅ ꯍꯥꯏꯕꯗꯤ ꯃꯤꯅꯗꯤ ꯈꯪꯗꯦꯕ ꯑꯗꯨꯒꯤ ꯅꯨꯄꯤꯅ ꯍꯥꯏꯕꯗꯤꯀꯣ
ꯎꯝ
ꯀꯗꯥꯏꯗꯒꯤ ꯌꯥꯗꯕꯅꯣ ꯍꯥꯏꯕ ꯃꯇꯝꯗ ꯈꯔ ꯅꯦꯝꯕꯗꯣ ꯑꯄꯤꯛꯄꯗꯣ ꯑꯗꯨꯒꯤ ꯃꯥꯜꯂꯦ ꯑꯗꯨꯒꯤ ꯇꯤꯟꯕꯨꯗꯤ ꯇꯤꯟꯅꯕꯅꯣ ꯌꯥꯝ ꯅꯨꯡꯉꯥꯏꯕꯅꯤ ꯅꯪꯁꯨ ꯈꯪꯔꯝꯒꯅꯤ
ꯅꯪꯅ ꯍꯥꯏꯅꯤꯡꯉꯤꯁꯦ ꯀꯔꯝꯕꯅꯣ ꯑꯩꯒꯤ
ꯑ
ꯅꯪꯅ ꯍꯥꯏꯅꯤꯡꯉꯤꯁꯤ ꯑꯩꯈꯣꯏ ꯑꯉꯥꯡ ꯑꯣꯏꯔꯤꯉꯩꯗ ꯂꯥꯏꯔꯤꯛ ꯇꯝꯃꯤꯟꯅꯕꯗꯨꯔꯥ ꯅꯠꯇ꯭ꯔꯒꯅ ꯑꯩꯈꯣꯏ ꯂꯥꯏꯁꯪ ꯀꯥꯃꯤꯟꯅꯕ꯭ꯔꯥ ꯑꯅꯤ ꯃꯔꯛꯇ ꯑꯩꯁꯦ ꯒ꯭ꯌꯥꯟ ꯇꯥꯗꯕ
ꯑꯁ ꯑꯗꯨ ꯇꯥꯏ ꯂꯥꯁꯇ ꯃꯤꯅ ꯋꯥꯔꯤꯁꯦ ꯁꯥꯟꯅ ꯂꯤꯔꯒ ꯑꯗꯨ ꯀꯔꯤ ꯑꯗꯨ ꯇꯥꯏ ꯇꯥꯏ ꯂꯥꯗ ꯇꯥꯏ ꯍꯥꯏꯕ ꯇꯥꯔꯦ ꯂꯥꯏꯗ ꯇꯥꯏ ꯂꯥꯗ ꯇꯥꯏ ꯑꯩꯅ ꯍꯥꯏꯕꯗꯨꯀꯣ ꯑꯩꯈꯣꯏ ꯑꯩꯈꯣꯏꯁꯨ ꯆꯞ ꯃꯥꯟꯅꯕ
ꯑ
ꯑꯗꯨ ꯅꯨꯄꯥꯗꯣ ꯅꯣꯏ ꯅꯣꯏꯅꯤ ꯀꯔꯤꯅꯣ ꯊꯕꯛ ꯄꯨꯃꯤꯟꯅꯕ ꯗꯣ ꯍꯥꯏꯕ ꯇꯥꯔꯦ ꯑꯗꯨꯣꯅ ꯅꯪꯅ ꯀꯗꯥꯏꯗ ꯑꯃꯨꯛ ꯅꯤꯡꯁꯤꯡꯂꯛꯑꯦ
ꯑꯦ ꯑꯩ ꯅꯤꯡꯁꯤꯡꯉꯦ ꯅꯤꯡꯁꯤꯡꯉꯦ ꯑꯃꯥ ꯅꯠꯇꯦ ꯑꯩꯅ ꯍꯥꯏꯕꯗꯤ ꯅꯨꯄꯥ ꯑꯃ ꯑ ꯀꯔꯤ ꯍꯟꯗꯛꯀꯥꯟ ꯅꯨꯄꯤ ꯀꯣꯏꯅꯔꯒ ꯌꯥꯝ ꯐꯥꯎ ꯁꯥꯔꯒ ꯍꯥ
ꯑꯥ
ꯇꯧꯕ ꯑꯃ ꯂꯩꯕꯅꯦ ꯑꯃ ꯂꯩꯕꯅꯦ ꯑꯩꯈꯣꯏꯒꯤ ꯄꯩꯁꯥꯒꯁꯨ ꯂꯧꯕꯅꯦ ꯑꯩꯈꯣꯏ ꯃꯔꯨꯞꯀꯤ ꯄꯩꯁꯥꯗꯣ ꯑꯗꯨꯕꯨ ꯍꯥꯏꯔꯥ ꯀꯅꯥꯔꯣꯅ ꯈꯟꯕ ꯑꯩꯗꯣ ꯒ꯭ꯌꯥꯟ ꯇꯥꯗꯕ
ꯑꯗꯨꯗꯨꯔꯣ ꯑꯗꯨꯗꯒꯤ ꯑꯩꯅ ꯍꯥꯏꯕ ꯑꯗꯨ ꯑꯗꯨꯕꯨꯅ ꯃꯥꯕꯨ ꯅꯠꯇꯦꯗ
ꯑꯣ ꯍꯧꯖꯤꯛ ꯅꯪꯅ ꯍꯥꯏꯔꯤꯕ ꯃꯤꯗꯨꯕꯨꯗꯤ ꯈꯪꯈ꯭ꯔꯦꯕꯀꯣ ꯑꯗꯣ ꯉꯁꯥꯏ ꯑꯩꯅ ꯈꯟꯕꯗꯣ ꯑꯗꯨꯔꯥ ꯅꯠꯇ꯭ꯔꯒꯅ ꯑꯃꯗꯨꯔꯥ ꯍꯥꯏꯅ ꯑꯩꯁꯦ ꯀꯟꯐ꯭ꯌꯨꯁ ꯆꯠ
ꯑꯁ ꯑꯗꯨ ꯌꯥꯗꯦ ꯑꯗꯨ ꯌꯥꯗꯦ ꯑꯗꯨꯗꯤ ꯑ ꯑꯩꯠ
ꯃꯥꯥꯡꯉꯦ ꯃꯥꯉꯦ
ꯑꯩꯈꯣꯏ ꯏꯕꯥꯅꯤꯁꯦ ꯃꯥꯡꯅꯕ ꯉꯥꯛ
ꯑꯁꯣꯏꯕ ꯍꯥꯌꯖꯦ ꯇꯝꯕ ꯉꯝꯕ ꯅꯠꯇꯦ
ꯑꯗꯨ ꯑꯗꯨ ꯍꯣꯏꯅꯦ ꯑꯗꯨꯕꯨꯗꯤ ꯆꯨꯝꯕ ꯑꯗꯨꯕꯨ ꯁꯣꯏꯕ ꯉꯥꯛꯇ ꯑꯣꯏꯔꯤꯅꯦ ꯑꯩꯈꯣꯏꯅꯤꯁꯤ ꯂꯥꯛꯑꯦ